ꯍꯜꯂꯣ
ꯎꯝ ꯇꯥꯕ꯭ꯔꯣ
ꯇꯥꯕ꯭ꯔꯥ
ꯇꯥꯔꯦ
ꯍꯜꯂꯣ ꯇꯥꯕ꯭ꯔꯣ ꯑꯣ ꯇꯥꯏ ꯇꯥꯏ
ꯑꯩꯒꯤ ꯁ꯭ꯄꯤꯀꯔꯗꯣ ꯈꯔ ꯕꯦꯔꯥ ꯂꯩꯕ
ꯀꯩ ꯍꯥꯏꯕ
ꯑꯩ ꯑꯩꯒꯤ ꯐꯣꯟ ꯁ꯭ꯄꯤꯀꯔꯗꯣ ꯈꯔ ꯕꯦꯔꯥ ꯂꯩꯕꯀꯣ
ꯑꯣ ꯑ ꯀꯟꯅ ꯁꯥꯅꯤꯡꯉ ꯂꯩ ꯐꯖꯟ ꯇꯥꯗꯕꯀꯣ
ꯍ ꯑꯗꯨꯅꯦ ꯑꯩ ꯑꯩꯒꯤꯗꯤ ꯌꯥꯝ ꯀꯟꯅ ꯉꯥꯡꯂꯝꯅꯦꯕ
ꯑꯣ ꯀꯩꯗꯧꯔꯤꯅꯣ
ꯁꯨꯝ ꯁꯨꯝ ꯂꯩꯌꯦꯗ ꯑꯉꯥꯡ ꯇꯨꯝ ꯍꯜꯂꯒ ꯂꯩꯕ
ꯑꯣ ꯀꯩ ꯊꯕꯛ ꯇꯧꯔꯦ ꯉꯁꯤꯗꯤ
ꯀꯔꯤꯁꯨ ꯇꯧꯗꯦ ꯑꯗꯨꯝ ꯑꯉꯥꯡꯁꯤꯟꯅꯔꯒ ꯌꯨꯝ ꯁꯪꯉ ꯂꯩꯕꯗꯨ ꯑꯩꯒꯤ ꯊꯕꯛ ꯑꯣꯏꯅꯤꯗꯅ
ꯑꯣ ꯑꯣ ꯅꯪꯗꯤ ꯌꯨꯝ ꯄꯥꯟꯒ꯭ꯔꯕ
ꯑꫭ ꯌꯨꯝ ꯄꯥꯜꯂꯦ ꯏꯆꯥꯅꯨꯄꯤ ꯑꯍꯨꯝ ꯂꯩꯔꯦ ꯍꯅꯨ ꯑꯣꯏꯔꯛꯈ꯭ꯔꯝꯅꯤꯗ ꯑꯩꯈꯣꯏꯗꯤ
ꯐꯥꯏꯅꯦ ꯑꯐꯥꯕ ꯍꯥ
ꯀꯩꯗꯧꯔꯤꯒꯦꯕ
ꯑꯁ ꯑꯩꯈꯣꯏꯗꯤ ꯀꯩꯁꯨ ꯇꯧꯗ꯭ꯔꯤꯗ ꯑꯈꯣꯏꯁꯨ ꯊꯕꯛ ꯊꯤꯔꯒ ꯂꯩꯌꯦ
ꯑꯗꯣ ꯊꯤꯗ꯭ꯔꯤꯀꯣ ꯄꯥꯟꯗ꯭ꯔꯤꯀꯣ
ꯍꯥꯥ
ꯌꯨꯝ ꯄꯥꯟꯗ꯭ꯔꯤ ꯅꯠꯇ꯭ꯔꯣ
ꯍꯣꯏ ꯍꯣꯏ ꯋꯥꯠꯂꯤꯗ ꯌꯨꯝ ꯄꯥꯅꯤꯡꯉꯥꯏꯁꯦ
ꯈꯔ ꯈꯔ ꯇꯨꯝꯁꯤꯜꯂꯒ ꯅꯨꯡꯉꯥꯏꯅ ꯄꯥꯟꯅꯕ ꯍꯣꯠꯅꯔꯣ
ꯍꯣꯏ ꯌꯨꯝ ꯄꯥꯟꯕꯥꯁꯨ ꯀꯤꯔꯤꯅꯦ
ꯃꯥꯅꯦ ꯃꯥꯅꯦ
ꯍ ꯍ ꯎꯝ
ꯑꯈꫭꯏꯅꯅꯦ
ꯍꯥꯥ
ꯑꯩꯈꯣꯏꯅ ꯑꯉꯥꯡ ꯑꯣꯏꯔꯤꯉꯩꯗꯒꯤ ꯑ ꯒ꯭ꯌꯥꯟ ꯃꯥꯟ ꯇꯥꯗꯅ ꯄꯥꯟꯈ꯭ꯔꯕꯒꯤ ꯍꯧꯖꯤꯛ ꯎꯄꯥꯏ ꯂꯩꯇꯦ
ꯑꯗꯣ ꯑꯐꯥꯕꯗꯣ ꯍ ꯑꯗꫭ ꯑꯐꯥꯕꯗ ꯄꯥꯟꯂꯤꯕꯅꯤꯅ ꯐꯔꯦꯅꯦ
ꯋꯥꯕꯅꯦꯕ
ꯑꯥ ꯆꯨꯝꯃꯦ ꯆꯨꯝꯃꯦ
ꯑꯗꯣ
ꯅꯪ ꯆꯤꯡꯗ ꯂꯩꯕ꯭ꯔꯥ ꯇꯝꯄꯥꯛꯇ ꯂꯩꯕ꯭ꯔꯥ
ꯑꯩꯈꯣꯏ ꯇꯝꯄꯥꯛꯗ ꯂꯩ
ꯇꯝꯄꯥꯛꯇ ꯂꯩꯌꯦꯦ
ꯍꯣꯏ
ꯑꯣ ꯇꯝꯄꯥꯛꯁꯦ ꯋꯦꯗꯔꯁꯦ ꯀꯃꯥꯏꯅ ꯇꯧꯕ꯭ꯔꯣ
ꯍꯥꯥ
ꯋꯦꯗꯔꯁꯤꯗꯤ ꯀꯃꯥꯏꯅ ꯇꯧꯕ꯭ꯔꯥ
ꯑꯁ ꯋꯦꯗꯔꯁꯤꯗꯤ ꯅꯣꯡꯁꯨ ꯆꯨꯗ ꯅꯣꯡꯁꯥꯁꯨ ꯆꯨ ꯏꯁ ꯊꯣꯛꯇ ꯌꯥꯝ ꯁꯥꯕꯗꯣ
ꯎꯝ
ꯐꯔꯛ ꯇꯥꯕ ꯋꯦꯗꯔꯅꯦꯗ
ꯑꯦꯍꯦ ꯑꯈꯣꯏꯗꯅꯗꯤ ꯑꯁ ꯅꯣꯡꯁꯥ ꯊꯣꯛꯑꯦ ꯑꯗꯨꯒ ꯁꯤꯠ ꯀꯟꯃꯟꯕꯀꯣ ꯉꯁꯤꯁꯦ
ꯅꯨꯡꯁꯤ ꯌꯥꯝ ꯁꯤꯠꯂꯦ ꯁꯣꯝꯅꯁꯨ
ꯑꯣ ꯑꯣ ꯑꯣ ꯑꯁ ꯃꯐꯝ ꯑꯃꯗ ꯀꯩꯅꯣ ꯀꯟꯅ ꯇꯧꯔꯤꯕ ꯃꯥꯜꯂꯤꯅꯦ ꯑꯗꯨꯗꯤ
ꯍꯣꯏ ꯃꯐꯝ ꯑꯃꯗ ꯅꯣꯡ ꯀꯟꯅ ꯆꯨꯕ ꯃꯥꯜꯂꯦ ꯑꯗꯣ ꯉꯁꯥꯏꯗꯣ ꯌꯥꯝ ꯃꯝ ꯂꯥꯛꯄꯅꯦꯕꯀꯣ
ꯍꯣꯏ
ꯑꯗꯣ ꯍꯧꯖꯤꯛꯇꯤ ꯌꯥꯝ ꯅꯨꯡꯁꯥꯁꯨ ꯈ꯭ꯔ ꯈꯔ ꯑꯗꯨꯝ ꯊꯣꯛꯂꯛꯄ ꯑꯗꯨꯒ ꯉꯁꯤꯠꯁꯨ ꯌꯥꯝ ꯁꯤꯠꯂꯦ ꯉꯁꯤꯁꯦ ꯑꯗꯨ ꯑꯣꯏꯔꯁꯨ ꯌꯥꯝ ꯁꯥꯕꯗꯣ
ꯎꯝ ꯍꯣꯏ ꯍꯣꯢ ꯆꯨꯝꯃꯦ ꯆꯨꯝꯃꯦ ꯁꯦꯀꯂꯣꯟꯒꯨꯝꯕꯁꯨ ꯂꯥꯛꯂꯝꯕ ꯌꯥꯏꯅꯦ ꯃꯐꯝ ꯑꯇꯣꯞꯄꯗ
ꯂꯥꯑꯝꯒꯅꯤ
ꯅꯣꯏ ꯂꯥꯎꯒꯨꯝꯕ ꯁꯨꯕ꯭ꯔꯥ
ꯍꯥ
ꯂꯥꯎ ꯒꯨꯝꯕ ꯁꯨꯕ꯭ꯔꯣ
ꯂꯧ ꯁꯨꯅꯕꯁꯨ ꯏꯁꯤꯡ ꯂꯩꯇꯕꯅꯤꯅ ꯁꯨꯅꯗ꯭ꯔꯦ ꯁ꯭ꯋꯥꯏꯗꯗꯤ ꯑꯩꯈꯣꯏꯗꯤ ꯂꯧ ꯎꯗꯦ ꯑꯥ ꯑꯥꯗꯗꯤ ꯎꯋꯦ ꯍꯣ ꯑꯁꯤ ꯈꯣꯏꯅ ꯂꯩꯕꯁꯤꯗꯤ ꯑꯩꯈꯣꯏ ꯊꯕꯛ ꯁꯨꯔꯒ ꯑꯗꯨꯝ ꯂꯩꯕꯅꯤꯅꯀꯣ
ꯑꯣ ꯑꯣ
ꯂꯧ ꯃꯤꯗꯤ ꯑꯗꯨꯝ ꯎꯅꯔꯒ ꯂꯩꯔꯦ ꯃꯤ ꯈꯔꯅ ꯏꯁꯤꯡ ꯂꯩꯗꯕꯒꯤ ꯑꯗꯨꯝ ꯂꯧ ꯐꯥꯎ ꯈꯣꯏꯗꯅ ꯊꯝꯕ ꯌꯥꯎ
ꯑꯥꯎ ꯍꯣꯏ ꯍꯣꯏ ꯆꯨꯝꯃꯦ ꯆꯨꯝꯃꯦ
ꯑꯗꯨꯗꯗꯤ ꯎꯅꯔꯕꯣ
ꯀꯔꯤ ꯍꯥꯏꯕ
ꯑꯗꯨꯔꯣꯝꯗꯗꯤ ꯅꯣꯏꯔꯣꯝꯗꯗꯤ ꯂꯧ ꯂꯣꯏꯅꯔꯕꯣ
ꯍꯣꯏ ꯊꯥꯕ ꯂꯣꯏꯕꯁꯨ ꯌꯥꯎꯋꯦ ꯂꯣꯏꯗꯕꯁꯨ ꯌꯥꯎꯋꯦ ꯑꯗꯣ ꯑꯩꯗꯤ ꯑꯥꯏꯗꯤꯌꯥ ꯀꯌꯥꯝ ꯂꯩꯇꯦꯗ ꯂꯥꯎꯁꯨ ꯆꯠꯇꯕꯅꯤꯅ
ꯑꯣ
ꯑꯩꯈꯣꯏꯗꯤ
ꯄꯥꯛ ꯂꯧ ꯇꯝꯄꯥꯛ ꯂꯧꯗꯒꯤ ꯍꯦꯟꯅ ꯆꯤꯡ ꯂꯧꯅ ꯅꯨꯡꯉꯥꯏꯌꯦ ꯑꯩꯗꯤ꯫
ꯑꯣ꯫ ꯑꯩꯈꯣꯏꯗꯤ ꯂꯥꯎꯁꯨ ꯂꯩꯇ꯭ꯔꯦ ꯂꯝꯁꯨ ꯂꯩꯇꯕꯅꯤꯅ꯫
ꯍꯣꯏꯗ ꯑꯗꯨꯝ ꯊꯣꯛ ꯊꯣꯛꯄ ꯂꯥꯛꯈꯤꯅꯤꯗ꯫
ꯑ ꯈꯪꯗ꯭ꯔꯤꯅꯦ꯫ ꯅꯣꯏ ꯑꯥꯗ ꯂꯩꯕꯗꯨ ꯊꯔꯣꯏ ꯈꯨꯟꯕ ꯆꯠ ꯊꯔꯣꯏ ꯈꯨꯟꯕꯒꯨꯝꯕ ꯆꯠꯇ꯭ꯔꯣ꯫
ꯆꯠꯂꯦ ꯑꯩꯈꯣꯏ ꯑꯩꯈꯣꯏ ꯃꯅꯥꯗꯣ ꯊꯔꯣꯏ ꯌꯥꯝ ꯊꯔꯣꯏ ꯌꯥꯝ ꯂꯩꯅ꯫ ꯑꯩꯈꯣꯏ ꯑꯩꯈꯣꯏ ꯂꯩꯐꯝꯗꯣ ꯑꯩꯈꯣꯏ ꯂꯩꯐꯝꯗꯨꯗ ꯂꯧꯕꯣꯡ ꯉꯥꯛꯇꯅꯦꯕꯀꯣ꯫
ꯍꯣꯏ ꯍꯣꯏ꯫
ꯑꯗꯨ ꯊꯥꯔꯣꯏ ꯃꯌꯥꯝ ꯂꯩꯌꯦꯅ꯫
ꯑꯣ꯫
ꯑꯗꯨꯕꯨ ꯍꯟꯗꯛꯇꯤ ꯀꯔꯤ ꯍꯥꯏꯁꯤꯔꯥ꯫ ꯃꯆꯥ ꯃꯆꯥ ꯌꯥꯎꯕꯅꯤꯅꯀꯣ ꯆꯥꯕꯗꯨ ꯈꯔ ꯅꯨꯡꯉꯥꯏꯇꯕ꯫
ꯑꯣ ꯑꯣ ꯍꯧꯖꯤꯛ ꯃꯇꯝꯁꯦ ꯃꯆꯥ ꯌꯥꯎꯕ ꯃꯇꯝ ꯑꯣꯏꯔꯕ꯫
ꯍꯣꯏ ꯃꯆꯥ ꯌꯥꯝ ꯌꯥꯝ ꯌꯥꯎꯕꯗꯣ ꯑꯗꯨꯒꯤ ꯆꯥꯕꯁꯦ ꯈꯔ ꯋꯥꯏ ꯆꯥꯕ ꯅꯨꯡꯉꯥꯏ꯫ ꯑꯥ ꯑ ꯀꯩꯅꯣ ꯇꯝꯄꯥꯛ ꯅꯧ ꯑꯣꯔꯒ ꯎꯝ
ꯍꯥ
ꯐꯧ ꯍꯧꯕ ꯃꯇꯝꯗꯣ꯫ ꯑ ꯑꯗꯨꯒꯨꯝꯕꯗ꯫
ꯎꯝ꯫
ꯍꯥꯎꯕꯅꯦ ꯊꯔꯣꯏꯗꯤ꯫
ꯇꯥꯏꯀꯣ꯫
ꯇꯥꯕ꯭ꯔꯥ꯫
ꯍꯣꯏ ꯍꯣꯏ ꯇꯥꯏꯑꯦ ꯇꯥꯏꯑꯦ꯫
ꯑꯥ ꯐꯧ ꯍꯧꯔꯒ ꯎ ꯃꯥꯒꯤ ꯔꯣꯠ ꯆꯥꯕ ꯃꯇꯝꯗꯣ꯫
ꯍꯣꯏ ꯍꯣꯏ꯫
ꯑꯗꯨꯒꯤ ꯃꯇꯝꯗ ꯍꯥꯎꯕꯅꯦ ꯊꯔꯣꯏꯗꯣ ꯅꯣꯏꯕꯒꯤꯀꯣ꯫
ꯑꯣ ꯑꯆꯥ ꯆꯥ꯫ ꯑꯁ ꯊꯔꯣꯏꯁꯤꯗꯤ ꯌꯥꯝ ꯍꯥꯎꯋꯤꯅꯦ꯫
ꯍꯥꯎꯋꯦ ꯍꯥꯎꯋꯦ꯫
ꯎꯝ꯫
ꯍꯌꯦꯡꯈꯩ ꯅꯣꯡ ꯀꯟꯅ ꯇꯥꯔꯒ ꯑꯥ ꯌꯥꯝ ꯌꯥꯝ ꯍꯦꯟꯅ ꯌꯥꯝꯈꯜꯂꯛꯀꯅꯦꯕꯀꯣ ꯑꯗꯨꯗ ꯑꯗꯨꯝ꯫ ꯑꯗꯨꯝ ꯄꯥꯎ ꯐꯥꯎꯅꯔꯗꯤ ꯊꯤꯟꯕꯤ
ꯍꯣꯏ ꯆꯨꯝꯃꯦ ꯆꯨꯝꯃꯦ ꯎꯝ ꯑꯩꯁꯨ ꯇꯝꯄꯥꯛꯇ ꯏꯊꯟꯇ ꯂꯩꯔꯝꯕ ꯑ ꯇꯨꯔꯦꯟꯗꯀꯣ꯫
ꯑꯣ꯫
ꯑꯗꯨ ꯅꯍꯥꯟ ꯑꯩꯈꯣꯏꯁꯨ ꯊꯔꯣꯏ ꯈꯨꯟꯕ ꯆꯠꯄ꯫
ꯑꯣ
ꯌꯥꯝ ꯅꯨꯡꯉꯥꯏꯌꯦ ꯌꯥꯝꯃꯦ ꯊꯔꯣꯏꯗꯣ ꯑꯗꯨ ꯃꯤꯁꯤꯡꯁꯦ ꯇꯣꯏꯅ ꯈꯨꯟꯕꯅꯤꯅ ꯃꯤꯁꯤꯡ ꯌꯥꯝꯕꯅꯤꯅꯀꯣ ꯊꯔꯣꯏ ꯈꯨꯟꯒꯤꯁꯦ ꯃꯆꯥ ꯃꯆꯥ ꯑꯣꯏꯕ ꯑꯆꯥꯎꯕꯁꯤꯡꯗꯤ ꯂꯣꯏ ꯈꯨꯨꯟꯈ꯭ꯔꯦꯕꯀꯣ꯫
ꯑꯗꯨꯅꯦ ꯍꯟꯗꯛꯇꯤ ꯈꯔ ꯄꯤꯛꯁꯨ ꯄꯤꯛꯂꯤꯌꯦ ꯊꯔꯣꯏꯗꯨꯀꯣ꯫
ꯑꯥ ꯑꯥ꯫
ꯑꯗꯨꯒꯤ ꯏꯁꯤꯡꯁꯨ ꯀꯔꯤ ꯍꯥꯏꯁꯤꯔꯥ ꯅꯣꯡꯁꯨ ꯌꯥꯝ ꯇꯣꯏꯅ ꯇꯥꯗꯕꯅꯤꯅ ꯌꯥꯝ꯫
ꯍꯣꯏ ꯍꯣꯏ꯫
ꯑꯥ ꯍꯥ ꯅꯣꯏꯗꯤ ꯅꯣꯏ ꯉꯥꯅꯨꯒꯨꯝꯕ ꯌꯣꯛꯄ꯭ꯔꯣ꯫
ꯑꯁ ꯀꯩꯝ ꯌꯣꯛꯇꯦꯗ ꯑꯩꯈꯣꯏꯗꯤ꯫
ꯑꯣ ꯉꯥꯅꯨꯒꯨꯝꯕ ꯌꯣꯛꯎꯅ
ꯈꯣꯏꯅ ꯌꯣꯛꯛꯄ ꯍꯥꯏꯕꯕꯨ ꯑꯉꯥꯡ ꯉꯥꯛꯇꯅꯦ꯫
ꯑꯣ꯫ ꯑꯣ ꯑꯣ ꯌꯣꯛꯄꯗꯤ ꯌꯣꯛꯄ꯭ꯔꯥ꯫
ꯀꯩꯁꯨ ꯌꯣꯛꯇꯦ ꯑꯉꯥꯡ ꯉꯥ
ꯑꯣ ꯑꯣ ꯑꯗꯣ ꯅꯣꯏꯁꯤꯅ ꯅꯣꯏ ꯌꯨꯝ ꯑꯁꯦꯡꯕ ꯑꯣꯏꯕ꯭ꯔꯥ ꯅꯠꯇ꯭ꯔꯒ ꯕꯔꯥꯒꯨꯝꯕꯗ ꯂꯩꯕꯒꯤꯔꯣ꯫
ꯍꯣꯏ ꯑꯩꯈꯣꯏ ꯊꯕꯥꯛ ꯑꯩꯈꯣꯏ ꯅꯨꯄꯥꯗ ꯑꯩꯈꯣꯏ ꯅꯨꯄꯥ ꯊꯕꯥꯛ ꯁꯨꯔꯒ ꯂꯩꯕꯀꯣ ꯑꯗꯨꯒꯤ ꯑꯗꯨꯝ ꯃꯥꯒꯤ ꯁꯦꯕꯥ ꯇꯧꯕꯒ ꯑꯩꯈꯣꯏ ꯁ꯭ꯀꯨꯜ ꯀꯥꯔꯤ
ꯑꯣ ꯑꯣ ꯃꯥꯗꯤ ꯀꯩ ꯊꯕꯛꯀꯨꯝꯕ ꯇꯧꯕ ꯖꯥꯠꯂꯣ꯫
ꯍꯥ꯫
ꯀꯔꯤ ꯊꯕꯛ ꯇꯧꯕ ꯖꯥꯠꯂꯥ꯫
ꯑꯩꯈꯣꯏ ꯅꯨꯄꯥꯔꯣ꯫
ꯍꯣꯏ꯫
ꯃꯥꯗꯤ ꯑꯗꯨꯝ ꯀꯝꯄꯅꯤ ꯃꯆꯥꯗ ꯌꯥꯎꯔꯒ ꯑꯔꯩ ꯑꯔꯩꯕ ꯊꯕꯛ ꯁꯨꯔꯤꯕꯅꯤ꯫ ꯁꯤ ꯊꯕꯛ ꯑꯥ ꯊꯕꯛ ꯑꯃꯈꯛꯇ ꯁꯨꯕꯖꯠꯇꯣ ꯑꯗꯨ ꯅꯠꯇꯕ꯫
ꯑꯣ꯫ ꯑꯣ ꯑꯣ ꯐꯩꯌꯦꯅꯦ
ꯑꯁ ꯑꯗꯨꯃꯥꯏꯅ ꯁꯨꯕ ꯇꯣꯛꯑꯗꯤ ꯑꯗꯨꯝ ꯆꯥꯛ ꯆꯥꯗ꯭ꯔꯦ꯫
ꯑꯣ ꯑꯩꯈꯣꯏ ꯑꯁ ꯈꯪꯗ꯭ꯔꯦ ꯑꯥ ꯊꯕꯛꯁꯦ ꯅꯨꯄꯤꯒꯤꯗꯤ ꯊꯤꯕ ꯂꯩꯌꯦꯕꯀꯣ
ꯑꯗꯨꯅꯦ꯫
ꯅꯨꯄꯥꯒꯤꯗꯤ ꯈꯔꯛ ꯋꯥꯏ ꯍꯣꯏ꯫ ꯑꯗꯨ ꯑꯩꯈꯣꯏꯅ ꯂꯥꯝ ꯂꯩꯔꯒ ꯑꯣ ꯑꯩꯈꯣꯏꯅ ꯂꯥꯝ ꯂꯩꯔꯗꯤ ꯐꯥꯗꯧꯕꯀꯣ ꯉꯥꯅꯨꯒꯨꯝꯕ ꯌꯣꯛ ꯑꯩ ꯉꯥꯅꯨ ꯌꯥꯝ ꯌꯣꯛꯅꯤꯡꯕꯅꯦꯕ
ꯉꯥꯅꯨꯗꯤ ꯌꯣꯛꯄ ꯂꯥꯏꯌꯦꯕ ꯑꯗꯨ ꯃꯐꯝ ꯖꯒꯥ ꯂꯩꯇꯕꯒꯤꯀꯣ ꯑꯗꯨꯅ ꯕꯦꯔꯥ ꯇꯥꯈ꯭ꯔꯕ ꯑꯃꯨꯛ꯫
ꯑꯗꯨ ꯑꯈꯣꯏꯁꯦ ꯁꯥ ꯌꯣꯛꯁꯦ ꯍꯥꯏꯔꯗꯤ ꯌꯦꯟꯒꯨꯝꯕ ꯉꯥꯅꯨ ꯗꯤ ꯌꯣꯛꯐꯝꯕꯨꯗꯤ ꯂꯩꯌꯦ꯫
ꯎꯝ꯫
ꯑꯁ ꯉꯥꯅꯨ ꯑ ꯂꯧꯕ ꯉꯝꯗꯦ ꯫ ꯑꯗꯒꯤ
ꯎꯝ꯫
ꯆꯥꯛ ꯈꯔ ꯈꯔ ꯊꯥꯏ
ꯍꯥ ꯍ ꯅꯣꯏ ꯄꯨꯂꯞ ꯏꯝꯐꯥꯜꯗ ꯂꯩꯕ꯭ꯔꯥ ꯅꯣꯏ ꯐꯦꯃꯤꯂꯤꯁꯦ?
ꯊꯥꯕꯨꯗꯤ ꯂꯣꯏ ꯂꯣꯏꯕ ꯅꯨꯡꯉꯥꯏꯕ
ꯍꯥ
ꯊꯥꯔ ꯕꯨꯗꯤ ꯂ‌ꯣꯏ ꯃꯆꯤꯟꯖꯥꯛ ꯌꯥꯝ ꯌꯥꯝ ꯆꯪꯕꯒꯤ ꯑꯁ ꯃꯤꯒꯤꯅꯦ ꯋꯥ
ꯎꯝ ꯑꯣꯏꯔꯝꯒꯅꯤ ꯍ‌ꯣ ꯋꯥꯕꯅꯤ ꯫ ꯑꯁ ꯌꯨꯝ ꯄꯥꯟꯕꯁꯨ ꯌꯥꯝ ꯋꯥꯕ ꯊꯕꯛꯅꯤꯅ‌ꯦ ꯫ ꯐꯖꯅ ꯈꯜꯂꯒ ꯑꯩ ꯌꯨꯝ ꯄꯥꯟꯕ ꯇꯥꯏꯅ‌ꯦ ꯫
ꯑꯗꯨ ꯅꯪꯗꯤ ꯀꯔꯤ ꯀꯔꯤ ꯁꯨꯔꯤꯒꯦ?
ꯑꯁ ꯑꯈꯣꯏꯖꯨ ꯑꯁ ꯈꯪꯗ꯭ꯔꯦ ꯫ ꯊꯕꯛ ꯊꯤꯕꯗꯨꯅꯤꯅꯦ
ꯑꯗ‌ꯨꯅ‌ꯦ ꯑꯈ‌ꯣꯏ
ꯀꯔꯤ ꯍꯥꯏꯕ
ꯑꯁ ꯈꯪꯗ꯭ꯔꯦ ꯊꯕꯛꯁꯦ
ꯉꯁꯤ ꯆꯍꯤꯁꯦ ꯑꯦꯛꯖꯥꯝꯒꯨꯝꯕ ꯊꯥꯁꯦ ꯑꯗꯨ ꯃꯊꯪꯗꯅ ꯃꯄꯥꯟ ꯊꯣꯛꯑꯒ ꯀꯦꯄꯤꯇ‌ꯜꯒꯤ ꯈꯔ ꯇꯥꯟꯁꯤꯔꯅ ꯈꯟꯕ
ꯑꯗꯨ ꯃꯇꯝ ꯆꯥꯅ ꯂꯥꯛꯈꯤꯅꯤꯗ ꯑꯗꯨ ꯉꯥꯏꯕ ꯉꯥꯏꯌꯨ ꯉꯥꯏꯕ ꯀꯜꯂꯣ ꯫
ꯍꯣꯏ ꯏꯁ ꯒꯤꯌꯥꯟ ꯃ‌ꯦꯟ ꯇꯥꯗ꯭ꯔꯦꯕ‌ꯣ ꯍꯤꯡꯕꯁꯤꯁꯨ ꯏꯂꯥꯏꯕ ꯄꯣꯠ ꯅꯠꯇ꯭ꯔꯦꯅꯦ ꯄ꯭ꯔꯤꯊꯤꯕꯤꯗꯁꯨ ꯫ ꯑꯗꯨꯗ ꯑꯃꯨꯛ ꯌꯨꯝ ꯂꯩꯕ ꯃꯤꯁꯤꯡꯒꯤꯗꯤ ꯈꯜꯂꯒ ꯀꯤꯖꯩꯅꯤ ꯫
ꯆꯥꯛ ꯆꯥ
ꯍꯥ
ꯀꯩ ꯏꯟꯁꯥꯡ ꯆꯥꯒꯦ ꯉꯁꯤꯗꯤ?
ꯑꯈꯣꯏꯒꯤ ꯑꯦꯟꯁꯥꯡꯁꯦ ꯃꯤ ꯈꯨꯗꯤꯡꯃꯛꯅ ꯅꯣꯛꯑꯒ ꯂꯩꯕ ꯑ‌ꯦꯟꯁꯥꯡ ꯉꯁꯤ ꯕꯦꯂꯟꯗ꯭ꯔꯤꯒ ꯁꯥꯎꯒ꯭ꯔꯤ ꯊꯣꯡꯕꯤꯕ
ꯑꯣ ꯀ꯭ꯔꯤ ꯑꯗꯨꯗꯤ ꯑꯁ ꯁꯧꯒ꯭ꯔꯤ ꯉꯥꯛꯇꯅꯦ ꯫